ꯍꯜꯂꯣ
ꯇꯥꯔꯕꯣ
ꯇꯥꯏ ꯇꯥꯏ ꯀꯩ ꯅꯣꯛꯅꯤꯡꯕ ꯂꯩꯒꯦ
ꯊꯣꯛꯪꯅꯤꯡꯗꯦꯗ ꯑꯩꯗꯣ ꯍꯧꯖꯤꯛ ꯏꯅꯥꯎꯅꯨꯄꯤ ꯏꯅꯥꯎꯅꯨꯄꯤꯒ ꯋꯥꯔꯤ ꯁꯥꯟꯅꯔ ꯂꯩꯕ
ꯑꯥ ꯎꯝ
ꯎꯝ ꯏꯩꯅꯎ ꯑꯩꯈꯣꯏ ꯗꯗꯥꯒꯤ ꯃꯆꯥꯅꯨꯄꯥꯗꯣ ꯌꯥꯝ ꯀꯞꯄꯦ ꯍꯥꯏꯩꯌꯦꯕꯀꯣ ꯃꯥꯗꯣ ꯃꯁꯥ ꯅꯨꯡꯉꯥꯏꯇꯕꯒꯤꯦꯀꯣ ꯑꯗꯨꯗꯒꯤ ꯑꯗꯨ ꯑꯩꯈꯣꯏꯗꯤ ꯀꯞꯄ ꯌꯥꯏ ꯃꯥꯅ ꯏꯁꯇꯦꯇꯁꯇ ꯏꯁꯩ ꯁꯛꯑꯒ ꯇꯨꯝꯈꯔꯦ ꯍꯥꯏ ꯏꯁꯇꯦꯇꯁ ꯁꯥꯒꯠꯂꯄ
ꯎꯝ ꯈꯪꯗ꯭ꯔꯦꯗ ꯑ ꯍꯨꯁꯔꯗ ꯍꯥꯏꯉꯝꯃꯤꯅꯣꯦ
ꯍꯌꯦꯡ ꯋꯥꯏꯀꯣ ꯑꯩꯀꯣ ꯊꯕꯛꯀ ꯐꯪꯗ꯭ꯔꯗꯤ ꯀꯩꯅꯣ ꯆꯥ ꯗꯦ ꯀꯦꯌꯔꯗꯣ
ꯑꯥ
ꯑꯗꯨꯒꯨꯝꯕ ꯍꯥꯡꯒꯅꯦꯕꯀꯣ ꯅꯪꯒꯤ ꯅꯆꯥꯁꯤꯅ ꯑꯗꯨ ꯑꯗꯨꯗ ꯊꯝꯕ ꯌꯥꯒꯅꯤ ꯈꯣ
ꯑꯩ ꯍꯥꯏꯔꯤꯁꯤꯗꯤ ꯑꯩ ꯅꯨꯄꯤ ꯑꯉꯥꯡ ꯂꯩꯔꯣꯏꯅ ꯅꯍꯥꯟꯅ ꯍꯥꯏꯕꯤꯈ꯭ꯔꯦ ꯑꯗꯨꯅꯦ ꯍꯣꯏ ꯂꯥꯏꯔ ꯀꯥꯟꯁꯤꯗ ꯀꯗꯥꯏ ꯅꯨꯄꯤ ꯆꯪꯒꯦꯔꯣ
ꯂꯥꯛꯀꯅꯤ ꯂꯥꯛꯀꯅꯤ ꯑꯉꯥꯡ ꯑꯣꯏꯔꯤ
ꯣꯂꯕ ꯂꯥꯏꯔꯕ ꯊꯤꯔꯕ ꯑꯩꯉꯣꯟꯗ ꯀꯅꯥꯍ ꯂꯥꯛꯀꯦꯔꯣ ꯑ
ꯑꯁ ꯑꯩ ꯈꯪꯅꯦ ꯏꯃꯥꯟꯅꯕꯤ ꯏꯃꯥꯟꯅꯕꯤ ꯑꯃꯒꯀꯣ ꯏꯕꯥꯅꯤ ꯍꯌꯦꯡꯋꯥꯏ ꯊꯕꯛ ꯐꯪꯗꯒꯤ ꯁꯨꯃꯥꯏꯅ ꯇꯧꯔꯁꯦꯀꯣ ꯍꯥꯏꯔꯦ ꯅꯣꯛꯄꯁꯤꯗꯤ
ꯑꯥꯎ ꯔ ꯅꯪ ꯆꯔꯆ ꯆꯔꯆ ꯆꯠꯄ꯭ꯔꯣ
ꯆꯠꯂꯦ ꯆꯠꯄꯗꯤ
ꯅꯗꯥꯏꯗꯗ ꯆꯁ ꯂꯩꯕ꯭ꯔꯣ
ꯑꯩꯗꯤ ꯀꯩꯅꯣꯗ ꯈꯛꯇꯪ ꯆꯠꯂꯦ ꯎ ꯁꯦꯟꯇꯔ ꯆꯔꯖꯇ ꯆꯠꯂꯦ
ꯆ ꯑꯆꯥꯥ ꯄꯨꯡ ꯇꯔꯥ ꯀꯌꯥꯗꯣ ꯇꯔꯥꯗꯔꯛꯑꯣ
ꯍꯣꯏ ꯇꯔꯥꯗ
ꯍꯌꯦꯡ ꯆꯠꯀꯦꯔꯛꯑꯣ
ꯍꯌꯦꯡꯁꯦ ꯆꯠꯁꯤꯔꯔ ꯂꯣꯏꯁꯤꯔꯣ ꯈꯪꯗꯦ ꯑꯩꯗꯣ ꯀꯩꯅꯣꯁꯨ ꯄꯨꯔꯛꯇꯦꯅꯦ ꯐꯅꯦꯛ ꯀꯩꯀꯥꯁꯨ ꯀꯝꯇ ꯊꯝꯗ꯭ꯔꯦꯕ ꯁꯤꯗꯀꯣ
ꯎꯝ
ꯑꯗꯨꯒꯤ ꯑꯩꯈꯣꯏ ꯑꯩꯗꯣꯛ ꯑꯩꯗ ꯅꯍꯥꯟ ꯌꯨꯝꯗꯒꯤ ꯂꯥꯛꯄꯗꯣ ꯄꯨꯔꯛꯀꯦꯗꯤ ꯈꯟꯕꯅꯦ ꯑꯗꯣ
ꯀꯥꯎꯈ꯭ꯔꯦ ꯑꯗꯨꯝ
ꯉꯁꯤ ꯑꯗꯤ ꯄ ꯀꯌꯥꯗ ꯑꯃꯨꯛꯀ ꯍꯜꯂꯛꯀꯦ ꯑꯩ ꯑꯌꯨꯛꯇ
ꯍꯌꯦꯡ ꯄꯨꯡ ꯇꯔꯨꯛꯇ
ꯑꯣ ꯏꯀ ꯇꯨꯝꯗꯔꯣ ꯍꯜꯂꯛꯑꯒ
ꯍꯣꯏ ꯇꯨꯝꯗꯣꯏꯅꯦ ꯑꯩꯗꯤꯀꯣ ꯑꯩ ꯁꯤꯗ ꯂꯩꯕꯁꯦ ꯑꯩꯗꯤ ꯃꯥꯕꯨ ꯀꯩꯅꯣ ꯇꯧꯕꯅꯦ ꯃꯥꯒꯤꯁ ꯃꯥꯕꯨꯁ ꯊꯦꯟꯅꯔꯒ ꯂꯩꯕꯒ ꯆ ꯃꯟꯅꯕꯅꯦ
ꯐꯔꯦ ꯀꯩꯅꯣ
ꯑꯩꯗꯤ ꯃꯥꯒꯤ ꯆꯥꯛ ꯊꯣꯡ ꯊꯣꯡꯅꯕ ꯍꯧꯖꯤꯛꯄꯣ ꯌꯦꯔꯨꯝ ꯌꯥꯝ ꯇꯥꯡꯉꯦ
ꯅꯣꯏ ꯑꯗꯥꯥꯏꯗ ꯀꯌꯥ ꯄꯤꯒꯦ
ꯆꯅꯤꯒ ꯁꯚꯦꯟꯇꯤ
ꯆꯞ ꯆꯞ ꯃꯥꯟꯅꯩꯅ
ꯇꯥꯡꯈꯠꯂꯦꯀꯣ
ꯑꯣ ꯁꯤꯁꯨ ꯑꯁ ꯑꯩꯈꯣꯏꯁꯨ ꯆꯥꯗꯕ ꯀꯨꯏꯔꯦꯗ ꯇꯥꯡꯃꯟꯕꯒꯤ ꯂꯩꯕ ꯉꯝꯗ꯭ꯔꯦ
ꯑꯩꯈꯣꯏꯁꯨ ꯂꯩꯗꯔꯦ
ꯆꯣꯏꯅ ꯂꯩꯔꯤꯅꯤ ꯑꯗꯨꯝ ꯂꯨꯄꯥ ꯀꯨꯟꯒꯤ ꯂꯨꯄꯥ ꯀꯨꯟꯊ꯭ꯔꯥꯒꯤ ꯑꯗꯨꯝ ꯂꯩꯔꯤꯅꯤ ꯁꯦꯠꯇꯤ ꯂꯩꯕ ꯉꯝꯗ꯭ꯔꯦ
ꯑꯗꯣ ꯆꯣꯏꯅ ꯂꯩꯕꯗꯣ ꯑꯣꯏꯅ ꯇꯥꯡꯗ꯭ꯔꯣ
ꯀꯁꯨ ꯀꯩꯅꯣ ꯄꯨꯜꯂꯞ ꯂꯩꯅꯤꯡꯉꯩꯗꯤ ꯄꯩꯁꯥ ꯂꯩꯇ꯭ꯔꯦꯕ
ꯑ ꯆꯣꯏꯅ ꯂꯩꯕ ꯃꯌꯥꯝꯗꯣ ꯑꯃꯨꯛ ꯄꯨꯟꯁꯤꯜꯂꯗꯤ ꯄꯨꯂꯞ ꯂꯩꯕꯗꯣ ꯑꯗꯨꯅ ꯍꯦꯟꯅꯩ ꯄꯩꯁꯥ ꯀꯩꯅꯣ ꯇꯧꯗ꯭ꯔꯣ
ꯄꯨꯜꯂꯞ ꯂꯩꯅꯤꯡꯉꯥꯏꯗꯨ ꯑꯃꯨꯛꯀ ꯄꯩꯁꯥ ꯁꯨꯗꯦꯕ ꯑꯗꯨꯝ ꯆꯣꯏꯅ ꯂꯩꯅꯤꯡꯉꯥꯏꯗꯤ ꯂꯨꯄ ꯀꯨꯟ ꯀꯨꯟꯊ꯭ꯔꯥꯒꯨꯝꯕꯗ ꯑꯗꯨꯝ ꯂꯩꯌꯦꯕ
ꯍꯣꯏ ꯌ ꯌꯦꯔꯨꯝ ꯑꯅꯤ ꯈꯛꯇꯪ ꯂꯩꯌꯦ
ꯑꯩꯈꯣꯏ ꯃꯔꯤ ꯅꯍꯥꯟ ꯃꯉꯥ ꯂꯩꯔꯝꯕꯗꯣ ꯑꯩ ꯑꯃ ꯆꯥꯔꯦ ꯏꯅꯦ ꯑꯅꯤꯔ ꯑ ꯍꯧꯖꯤ ꯑꯅꯤ ꯂꯩꯔꯝꯅꯤ
ꯑꯩꯈꯣꯏꯁꯨ ꯑꯅꯤ ꯂꯩ
ꯀꯩꯅꯣ ꯑꯁ ꯈꯪꯗꯦ ꯑꯩꯗꯤ ꯃꯤꯃꯤ ꯃꯤꯃꯤꯁꯨ ꯇꯥꯡꯈꯠꯂꯦ ꯑꯁ
ꯁꯤꯡꯖꯨ ꯌꯥꯝ
ꯃꯤꯃꯤ ꯀꯌꯥ ꯀꯌꯥ ꯂꯩꯒꯦ ꯃꯤꯃꯤ
ꯀꯡꯒꯤꯦꯠ ꯑꯍꯨꯝꯨꯝ
ꯀꯨꯟꯒꯤ ꯑꯍꯨꯝ
ꯍꯣꯏ
ꯁꯤ ꯁꯤꯗꯗꯤ ꯃꯉꯥ ꯈꯛꯇꯅꯦ ꯂꯨꯄꯥ ꯃꯉꯥ ꯃꯉꯥꯅꯦ
ꯑꯣ ꯍꯟꯗꯛ ꯍꯟꯗꯛ ꯑꯩꯁꯨ ꯈꯪꯗꯦꯕꯀꯣ ꯍꯟꯗꯛ ꯉꯁꯥꯏꯔ ꯉꯁꯥꯏ ꯉꯁꯥꯏꯔꯀꯣ ꯑꯩꯁꯦ ꯀꯣꯛ
ꯎ ꯅꯪ ꯍꯧꯖꯤꯛ ꯉꯁꯥꯏ ꯂꯧꯕ ꯄꯔꯣ ꯀꯩꯅꯣ
ꯑꯣ ꯉꯁꯥꯏ ꯂꯧꯕꯅꯦ ꯉꯁꯥꯏ ꯂꯧꯕ ꯃꯥꯂꯦ ꯑꯩꯗꯣ ꯍꯣꯏ ꯁꯔꯞ ꯂꯩꯕꯁ
ꯎꯝ ꯎꯝ ꯑꯗꯨ ꯇꯥꯡꯉꯤꯅꯦꯍꯦ ꯅꯣꯏꯣꯏ ꯃꯨꯝꯐꯝꯗ
ꯎꯝ ꯑꯩꯗꯤ ꯁꯤꯡꯖꯨ ꯌꯥꯝ ꯆꯥꯕꯅꯤꯅꯀꯣ ꯃꯤꯁꯨ ꯇꯥꯡꯈꯠꯂꯦ ꯌꯦꯔꯝꯁꯨ ꯇꯥꯡꯈꯠꯂꯦ ꯑꯁ
ꯄꯪꯁꯨ ꯁꯤꯡꯖꯨ ꯄꯥꯝꯕ꯭ꯔꯣ
ꯁꯤꯡꯖꯨ ꯀꯗꯥꯏꯗꯒꯤꯅꯣ ꯌꯥꯝ ꯄꯥꯝꯃꯦ ꯑꯩꯈꯣꯏꯗꯤ ꯅꯨꯄꯤ ꯌꯥꯝꯕꯅꯤꯅꯀꯣ ꯑꯗꯨꯝ ꯍꯧꯅꯔꯒ ꯑꯗꯨꯝ ꯆꯥꯏꯌꯦ
ꯑꯩꯁꯨ ꯑꯗꯨꯝ ꯄꯥꯝꯃꯦ ꯄꯥꯝꯃꯦ ꯑꯗꯨꯕꯨ ꯕ꯭ꯔꯦꯁ ꯍꯥꯞꯄ ꯃꯇꯨꯡꯗꯒꯤꯗꯤ ꯆ ꯆꯥ ꯌꯥꯗꯦ ꯦ
ꯑꯁ ꯅꯪꯁꯨ ꯍꯥꯞꯄ꯭ꯔꯣ
ꯍꯥꯄꯦ
ꯑꯁ ꯐꯥꯒꯤ ꯌꯥꯝ ꯇꯥꯏꯗ
ꯌꯥ ꯌꯥꯗꯦ
ꯅꯪ ꯆꯍꯤ ꯀꯌꯥ ꯁꯨꯔꯒꯦ ꯍꯥꯞꯄꯗꯣ
ꯆꯍꯤ ꯑꯃ ꯍꯦꯜꯂꯦ
ꯑꯣ ꯅꯪ ꯀꯗꯥꯏꯗ ꯍꯥꯞꯄ꯭ꯔꯣ ꯑꯗꯨꯗꯤ
ꯁꯤ ꯍꯣꯏ ꯂꯥꯞꯇꯦꯗ ꯑꯩꯈꯣꯏ ꯃꯅꯥꯛꯇꯅꯤꯗ
ꯑꯣ ꯄꯩꯁꯥ ꯀꯌꯥꯃꯨꯛ ꯇꯥꯒꯦ
ꯑꯥ ꯀꯔꯣ ꯀꯥꯎ ꯍ ꯎꯝ ꯐꯤꯐꯇꯤ ꯐꯥꯏꯚ ꯁꯝꯊꯤꯡ ꯑꯦ ꯀꯥꯎꯈ꯭ꯔꯦ ꯎꯝ ꯑꯩꯅ ꯇꯧꯕ ꯃꯐꯝꯗꯤ ꯑꯗꯨꯝ ꯀꯩꯅꯣ ꯇꯧꯋꯦꯕ ꯃꯐꯝꯗꯨ ꯆꯥꯎꯋꯦꯕ ꯑꯗꯨꯅꯦꯅꯦ
ꯅꯪ ꯑꯣꯐꯔ ꯂꯩꯔꯀꯥꯟꯗ ꯇꯧꯕ꯭ꯔꯣ ꯅꯠꯇ꯭ꯔꯒ ꯂꯩꯇ꯭ꯔꯀꯥꯟꯅ ꯇꯧꯕ꯭ꯔꯣ
ꯑꯣꯐꯔ ꯂꯩꯇꯦꯗ ꯀꯗꯥꯏ ꯑꯣꯐꯔꯅꯣꯗ
ꯍ ꯑꯣꯐꯔ ꯄꯤꯕꯁꯨ ꯌꯥꯎꯅꯤ
ꯐꯔ ꯑꯩꯈꯣꯏ ꯄꯤꯗꯦ ꯑꯩꯈꯣꯏꯗꯤ ꯇꯣꯇꯦꯜ ꯀꯩꯅꯣꯅꯤꯅ ꯑꯣꯐꯔ ꯍꯥꯏꯕꯕꯨ ꯃꯣꯏ ꯀꯩꯅꯣ ꯑꯗꯨꯝ ꯍꯥꯞꯇ꯭ꯔꯤꯉꯩꯗ ꯁꯦꯡꯕꯒꯨꯝꯕ ꯁꯤꯃꯒꯨꯝ ꯇꯧꯋꯦꯗꯅ ꯑꯗꯨ ꯁꯦꯡꯕꯒꯤꯗꯤ ꯃꯃꯜ ꯂꯧꯕꯤꯗ꯭ꯔꯦ
ꯑꯗꯨꯋꯥꯏꯗ ꯅꯣꯏꯅ ꯍꯧꯖꯤꯛ ꯂꯩꯔꯤꯕ ꯑꯗꯨꯋꯥꯏꯗ ꯑꯃ ꯑꯩꯈꯣꯏ ꯇꯔꯥꯃꯥꯟꯅꯕ ꯑꯃ ꯃꯤꯠꯀꯤ ꯍꯥꯡꯕꯗꯣ ꯀ꯭ꯂꯤꯅꯤꯛ ꯑꯃ ꯍꯥꯡꯕꯗꯣ ꯈꯪꯕ꯭ꯔꯥ
ꯎꯃꯤꯀꯤ
ꯎꯝ
ꯃꯤ ꯀꯁꯨꯣ ꯍꯥꯏꯗ ꯃꯐꯝ ꯑꯅꯤ ꯑꯍꯨꯝ ꯂꯩꯗ
ꯑꯃ ꯑꯥ ꯆ ꯆꯤꯡꯒꯤ ꯅꯨꯄꯥꯗꯣ
ꯈꯪꯗꯦꯕꯣ
ꯂꯝꯕꯤ ꯑꯃ ꯅꯣꯏꯒꯤ ꯅꯣꯏꯒꯤ ꯑꯣ ꯆꯪꯗ꯭ꯔꯤꯀꯥꯟꯗ ꯑꯃ ꯂꯩꯕ ꯑꯗꯣ ꯊꯣꯡ ꯑꯃ ꯂꯩꯕꯗꯣ ꯀꯪꯝꯕ꯭ꯔꯥ ꯑꯗꯨꯒꯤ ꯃꯈꯥꯗ ꯂꯩꯕꯅꯦ ꯑꯃ ꯇꯔꯥ ꯅꯨꯨꯄꯥꯅꯀꯣ ꯑꯥ ꯆꯤꯡꯗꯒꯤꯅꯦꯕ ꯑꯗꯨ ꯅꯨꯄꯥꯁꯨ ꯀꯣ
ꯑ
ꯑꯗꯨꯗ ꯌꯦꯡꯉꯦ ꯑꯩꯒꯤ ꯃꯤꯠꯁꯨ
ꯃꯤꯠ ꯃꯤꯠꯀꯤꯗꯤ ꯍꯥꯏꯔꯤꯗ ꯀ꯭ꯂꯥꯁ ꯏꯂꯚꯦꯟ ꯀꯥꯔꯤꯉꯩꯗꯄꯦꯛ ꯍꯧꯥꯎꯔꯝꯃꯦ ꯇꯨꯋꯦꯜ ꯆꯍꯤ ꯑꯃ ꯍꯥꯞꯕꯒ ꯑꯗꯨꯝ ꯇꯧꯈꯦ
ꯊꯨꯅ ꯐꯥꯏꯗꯤ ꯐꯩꯌꯦ
ꯐꯕ ꯅꯠꯇꯦ ꯍꯥꯞꯅꯤꯡꯗꯅꯕꯒꯤ ꯍꯥꯞ ꯇꯣꯛꯔꯅꯤ
ꯑꯩꯗꯤ ꯍꯧꯖꯤꯛꯇꯤ ꯑꯩꯗꯤ ꯂꯧꯊꯣꯛꯑꯗꯤ ꯌꯥꯗ꯭ꯔꯦ
ꯑꯩ ꯑꯗꯨꯗꯤ ꯌꯥꯝ ꯁꯣꯏꯕꯗꯤ ꯅꯠꯇꯦꯕ ꯀꯩꯅꯣ ꯐꯗꯤ ꯐꯈ꯭ꯔꯦꯗ ꯆ ꯀꯥꯞ ꯆꯠꯄꯗꯣ ꯅꯨꯡꯇꯔꯅꯤꯗꯤ ꯀꯩꯁꯨ ꯍꯥꯏꯔꯛꯇ꯭ꯔꯦꯕ ꯑꯗꯨꯝ ꯑꯩꯁꯨ ꯇꯣꯛꯑꯣꯏꯅ ꯇꯣꯛꯑꯅꯤ
ꯑꯗꯨꯝ ꯃꯤꯀꯣ ꯑꯗꯨꯝ ꯍꯥꯞꯄꯒ ꯐꯕꯁꯨ ꯂꯩꯑ ꯍꯥꯞꯄꯒ ꯍꯤꯡꯖꯤꯟꯕꯁꯨ ꯂꯩꯑ
ꯑꯧ ꯏꯃꯥꯟꯅꯕꯁꯨ ꯑꯗꯨ ꯍꯥꯞꯇ꯭ꯔꯗꯤ ꯀꯩꯅꯣ ꯎꯗ꯭ꯔꯦ ꯌꯥ꯫ ꯃꯤ ꯂꯩ ꯍꯥꯏꯕꯗꯤ ꯈꯪꯉꯦꯕ ꯑꯗꯨꯕꯨ ꯃꯁꯛꯇꯨ ꯁꯦꯡꯅ ꯎꯗ꯭ꯔꯦ ꯍꯥꯏ ꯑꯗꯨ ꯍꯥꯞꯇ꯭ꯔꯗꯤ
ꯍꯣꯏ ꯍꯣꯏ ꯁꯨꯃꯥꯏꯅ ꯇꯧꯋꯦ ꯍꯣꯏ ꯑ
ꯅꯪꯗꯤ ꯀꯌꯥꯝ ꯂꯩꯒꯦ ꯑꯅꯤ ꯀꯌꯥ ꯍꯥꯐ ꯀ
ꯑꯃꯅ ꯑꯩꯁ ꯃꯌꯥꯁ ꯀꯥꯛꯇꯣꯏꯅꯦꯕꯀꯣ
ꯑꯥ
ꯃ ꯑꯥ ꯀꯩ ꯍꯥꯏꯕ꯭ꯔꯥ ꯌꯦꯠ ꯑꯣꯏ ꯑꯣ ꯌꯦꯠ ꯌꯦꯠꯀꯤꯁꯤꯅ ꯈꯔ ꯍꯦꯟꯕ ꯄꯋꯥꯔꯗꯣ ꯑꯃꯒ ꯃꯥꯏꯅꯁ ꯋꯥꯟ ꯄꯣꯏꯟ ꯀꯌꯥꯅꯣ ꯈꯥꯎꯈ꯭ꯔꯦ ꯑꯩꯁꯨꯣ ꯑꯃꯗꯤ ꯖꯦꯔꯣ ꯄꯣꯏꯟ ꯁꯚꯦꯟꯇꯤ ꯐꯥꯏꯚ ꯁꯨꯃꯥꯏꯅ ꯑꯣꯏꯈꯤꯕꯅꯤ
ꯣ ꯑꯗꯨ ꯌꯥꯝ ꯄ ꯌꯥꯝꯕꯗꯤ ꯅꯠꯇꯦꯅꯣ
ꯑꯗꯨ ꯑꯣꯏꯔꯁꯨ ꯍꯥꯞꯇ꯭ꯔꯗꯤ ꯃꯤꯠꯇꯣ ꯐꯖꯅ ꯎꯕ ꯉꯝꯗꯦꯕ ꯑꯗꯨ ꯑꯣꯏꯔꯁꯨꯀꯣ
ꯕ꯭ꯂꯔꯁꯔ ꯄ꯭ꯔꯣꯒꯔꯣ
ꯍꯣꯏ ꯁꯦꯡꯅ ꯎꯗ꯭ꯔꯦꯕ
ꯑꯩꯗꯣ ꯃꯔꯛ ꯑꯃ ꯐꯣꯟ ꯌꯥꯝ ꯌꯦꯡꯕꯒꯤꯅꯤꯅꯦꯍꯦ
ꯐꯣꯟ ꯌꯥꯝꯃꯦ ꯌꯦꯡꯨꯔꯕꯣ
ꯌꯦꯡꯉꯦ ꯃꯔꯛ ꯑꯃꯒꯣ ꯑꯩꯗꯣ ꯑꯁ ꯄꯨꯔꯥ ꯊꯥꯗꯣꯛꯄ ꯉꯝꯗꯕꯤꯅꯦ ꯑꯩꯗꯣ
ꯎꯝ
ꯐꯣꯏꯟ ꯌꯦꯛꯃꯟꯕꯒꯤꯅꯦ ꯏꯁꯥ ꯄꯄꯥꯠ ꯇ ꯄꯥꯔꯒꯀꯣ ꯐꯥꯎ ꯐꯣꯔꯇꯤ ꯐꯥꯏꯚꯇ ꯑꯣꯟꯊꯈꯤꯕꯅꯦꯕ
ꯎ ꯁꯅꯤꯗꯁꯤꯃꯕꯗꯤ
ꯍꯖꯤꯛꯇ ꯈꯔ ꯐꯔ ꯔꯦ ꯍꯧꯖꯤ ꯃꯤꯆ ꯁꯨ ꯌꯥꯗ꯭ꯔꯕꯅ ꯐꯣꯏ ꯌꯥꯝ ꯌꯦꯡꯗ꯭ꯔꯦꯕ ꯇꯨꯝꯕꯅ ꯌꯥꯝꯃꯦ ꯍꯧꯖꯤꯛꯅ
ꯍꯧꯖꯤꯛꯇꯤ ꯒ꯭ꯌꯥꯟ ꯇꯥꯔꯦ
ꯎꯝ ꯑꯩꯗꯤꯀꯣ ꯍꯧꯖꯤꯛ ꯐꯥꯎ ꯑꯗꯨ ꯍꯥꯏꯗꯤ ꯏꯃꯥ ꯑꯩꯈꯣꯏ ꯏꯃꯥꯒ ꯑꯩꯈꯣꯏ ꯕꯕꯥꯒ ꯑꯗꯨꯝ ꯑꯗꯨ ꯃꯇꯝꯗꯁꯨ ꯇꯨꯃꯤꯟꯅ ꯑꯗꯩ ꯑꯩꯈꯣꯏ ꯏꯃꯥꯅ ꯇꯨꯝꯃꯣ ꯍꯥꯏꯔꯀꯥꯟꯗ ꯑꯩꯅ ꯇꯨꯝꯗꯕꯤꯗꯀꯣ ꯇꯨꯝꯕ ꯁꯥꯔꯒ ꯐꯣꯟ ꯌꯦꯡꯕꯀꯣ ꯂꯣꯟꯅ ꯂꯣꯟꯗꯒꯤ ꯁꯦꯝꯕ ꯈꯣꯡ
ꯑꯗꯨꯗ ꯇ
ꯑꯗꯨ ꯇꯧꯔꯨꯕꯩꯅꯦ ꯑꯁꯤ ꯂꯝ ꯍꯦꯟꯕꯩꯅꯦ ꯑꯁꯀꯣꯡꯗꯨꯔꯦꯗ ꯅꯪꯗꯤ ꯍꯧꯖꯤꯛ ꯐꯥꯎ ꯆꯠꯂꯤꯕꯣ ꯃꯄꯥꯟꯗ
ꯑ ꯎꯝ
ꯃꯁꯤꯁꯕꯣꯄꯨꯡ ꯀꯌꯥ